ꯍꯜꯂꯣ
ꯑ ꯇꯥꯏꯀꯣ
ꯇꯥꯕꯔꯣ
ꯑꯥ ꯑꯥ ꯑꯩꯗꯤ ꯇꯥꯏꯌꯦ
ꯅꯦꯠꯋꯥꯛ ꯅꯨꯡꯉꯥꯏꯇꯦ ꯅꯪꯒꯤ ꯅꯪ ꯈꯣꯟ ꯆꯞꯄꯦ
ꯑꯣ ꯅꯪꯒꯤ ꯈꯣꯟꯗꯤ ꯐꯖꯅ ꯇꯥꯕ ꯑꯩꯅ
ꯑꯩꯒꯤ ꯑꯣꯢꯔꯝꯅꯤ ꯑꯗꯨꯗꯤ
ꯎꯝ ꯇꯥꯛꯈ꯭ꯔꯦꯀꯣ ꯍꯧꯖꯤꯛꯇꯤ ꯑꯩ ꯍꯧꯖꯤꯛꯁꯦ ꯆꯥꯛ ꯏꯟꯁꯥꯡ ꯍꯣꯠꯅꯔꯤꯌꯦ
ꯎꯝ ꯅꯪ ꯈꯣꯟꯖꯦꯜ ꯌꯥꯝ ꯆꯞꯄꯦ ꯀꯩꯅꯣ ꯈꯪꯗꯦꯅꯦ
ꯈꯪꯗꯦꯅꯦ ꯀꯔꯤꯒꯤꯔꯥ ꯍꯧꯖꯤꯛꯁꯨ ꯇꯥꯗ꯭ꯔꯤꯕ
ꯆꯞꯄꯦꯕꯀꯣ ꯇꯥꯕꯨꯗꯤ ꯇꯥꯏꯌꯦꯕ ꯆꯞꯄꯒꯤ
ꯑꯣ
ꯐꯖꯅ ꯁꯦꯡꯗꯕꯒꯤ
ꯑꯣ ꯑꯩꯒꯤ ꯅꯦꯠꯋꯥꯛꯛꯀꯤ ꯑꯣꯏꯕ ꯃꯥꯜꯂꯦꯀꯣ
ꯎꯝ ꯑꯩꯒꯤ ꯑꯣꯏꯔꯝꯃꯅꯤ
ꯑꯣ ꯉꯥꯡꯅ ꯁꯤꯗ ꯑꯗꯨꯝꯥꯏꯅ ꯆꯠꯂꯁꯨ ꯀꯣ ꯇꯥꯔꯗꯤ ꯈꯔ ꯈꯔ ꯆꯞꯂꯁꯨ ꯑꯗꯨꯝ ꯋꯥꯔꯤ ꯁꯥꯅꯁꯦꯕ
ꯍꯣꯢ ꯌꯥꯕꯨꯗꯤ ꯌꯥꯢꯌꯦ ꯑꯗꯣ ꯑꯩꯅ ꯍꯥꯏꯕꯁꯦ ꯁꯦꯡꯅ ꯇꯥꯕ꯭ꯔꯥ
ꯑꯩ ꯐꯖꯅ ꯇꯥꯏꯌꯦ
ꯎꯝ
ꯅꯈꯣꯟꯗꯤ ꯐꯖꯅ ꯁꯦꯡꯉꯦ
ꯎꯝ ꯑꯩꯒꯤ ꯅꯦꯋꯥꯛꯅ ꯑꯣꯏꯔꯝꯃꯅꯤ ꯑꯗꯨꯗꯤ
ꯎꯝ ꯍꯣꯏ ꯀꯩꯗꯧꯔꯤꯕ
ꯍꯥ
ꯀꯩꯗꯧꯔꯤꯕꯅꯣ
ꯑꯩ ꯑꯁꯨꯝ ꯂꯩꯌꯦꯦ
ꯑꯣ
ꯅꯣꯡ ꯆꯨꯕꯒꯤ ꯍꯤꯄꯝꯃꯤꯅꯦ
ꯑꯦ ꯅꯨꯡꯉꯥꯏꯅꯦ ꯅꯣꯡ ꯆꯨꯨꯔꯗꯤ
ꯎꯝ ꯅꯣꯡ ꯆꯨꯋꯦ ꯑꯣ ꯑꯌꯨꯛꯇꯒꯤ ꯏꯚꯤꯅꯤꯡ ꯐꯥꯎ ꯆꯨꯕꯅꯤꯅ ꯑꯁ ꯃꯄꯥꯟꯁꯨ ꯊꯣꯛ ꯍꯤꯞꯄ ꯌꯥꯗꯦ ꯑꯗꯨ ꯑꯗꯨꯝ ꯍꯤꯞꯄꯒꯂꯦ ꯕꯣꯔꯗꯤꯡ ꯌꯥꯝ ꯆꯨꯦ
ꯑꯣ ꯀꯣꯏꯕꯁꯨ ꯆꯠꯄ ꯌꯥꯗꯕꯀꯣ
ꯎꯝ
ꯎ ꯑꯩꯈꯣꯏꯗꯤ ꯉꯁꯤꯁꯦ ꯅꯨꯡꯁꯥꯁꯨ ꯁꯥꯏꯌꯦ ꯑꯗꯣ ꯉꯁꯥꯏ ꯄꯨꯡ ꯃꯔꯤ ꯑꯗꯨꯋꯥꯏꯗꯗꯤ ꯅꯣꯡ ꯈꯔ ꯆꯨꯔꯒ ꯇꯣꯛꯈ꯭ꯔꯦ ꯎꯝ ꯆꯥꯛ ꯌꯦꯟꯖꯥꯡ ꯊꯣꯡꯒꯦ ꯍꯥꯏꯅ ꯂꯩꯔꯝꯕꯅꯦ
ꯎꯝ ꯅꯣꯡ ꯆꯨꯔꯁꯨ ꯁꯥꯏꯌꯦꯗ ꯂꯩꯕ ꯌꯥꯗꯦ
ꯍꯣꯢ ꯁꯥꯏꯌꯦ ꯍꯟꯗꯛꯀꯤ ꯍꯟꯗꯛꯀꯤ ꯀꯩꯅꯣꯁꯤꯗꯤ ꯑꯗꯨꯝ ꯑꯣꯏꯔꯒꯗꯧꯕ ꯃꯥꯜꯂꯦꯗ
ꯎꯝ
ꯅꯣꯡ ꯆꯨꯔꯁꯨ ꯁꯥꯕ ꯆꯨꯗ꯭ꯔꯁꯨ ꯁꯥꯕ ꯇꯧꯕꯗꯀꯣ ꯁꯨꯃꯥꯏꯅ ꯂꯩꯒꯗꯧ ꯃꯥꯜꯂꯦ ꯀꯔꯤ ꯀꯔꯤ ꯍꯦꯟꯖꯥꯡ ꯆꯥꯒꯦ
ꯑꯦ
ꯇꯥꯕ꯭ꯔꯥ
ꯅꯪ ꯈꯨꯟꯖꯦꯜ ꯐꯖꯅ ꯇꯥꯗꯦꯅꯦ ꯆꯤꯆꯤ ꯍꯥꯏꯒꯦꯔꯥ
ꯑꯥ ꯑ ꯑꯗꯨꯣ ꯀꯋꯣ ꯀꯥꯏꯗꯦ
ꯅꯪ ꯍꯥꯏꯕ ꯅꯪꯅ ꯍꯥꯏꯔꯛꯄꯗꯣ ꯑꯩ ꯐꯖꯅ ꯇꯥꯗꯕꯅ ꯀꯔꯤ ꯈꯨꯝꯆꯦꯔꯥ ꯈꯪꯗ꯭ꯔꯦ
ꯑꯩ ꯍꯥꯏꯕꯗꯤꯀꯣ
ꯅꯪ ꯍꯥꯏꯕꯗꯣ ꯌꯥꯝ ꯆꯞꯄꯦꯕ ꯅꯪ ꯋꯥꯉꯥꯡꯗꯣ
ꯑꯣ ꯈꯪꯗꯦꯅꯦ ꯑꯩ ꯀꯃꯥꯏꯅ ꯇꯧꯁꯤꯔꯣ ꯑꯗꯨꯗꯤ ꯅꯪꯒꯤ ꯈꯣꯟꯗꯤ ꯐꯖꯅ ꯇꯥꯕ
ꯑꯩ ꯈꯔ ꯅꯦꯠꯋꯥꯛ ꯅꯨꯉꯥꯏꯕ꯭ꯔꯥ ꯌꯦꯡꯒꯦꯀꯣ
ꯑꯥ ꯑꯥ ꯌꯦꯡꯉꯣ ꯅꯦꯠꯋꯥꯔꯛ ꯅꯨꯡꯉꯥꯏꯕ ꯃꯐꯝꯗ ꯑꯝꯇꯪ ꯆꯠꯂꯣ ꯅꯣꯏ ꯅꯣꯡ ꯆꯨꯕꯒꯤꯅꯦ
ꯍꯣꯏ ꯅꯣꯡꯁꯨ ꯆꯨꯕꯒꯤꯅꯤ ꯑꯣꯏꯔꯝꯒꯅꯤ ꯑꯩꯈꯣꯏꯔꯣꯝꯗꯤ ꯅꯣꯡ ꯆꯨꯌꯦꯕ
ꯎꯝ ꯅꯣꯡ ꯆꯨꯕꯒꯤ ꯅꯦꯠꯋꯥꯛ ꯐꯠꯇꯕꯅꯦ ꯅꯣꯏꯔꯣꯝꯗꯣ
ꯑꯥ
ꯑꯩꯅ ꯍꯥꯏꯕꯗꯤꯀꯣ ꯅꯣꯏ ꯀꯔꯤ ꯀꯔꯤ ꯍꯦꯟꯖꯥꯡ ꯆꯥꯔꯤꯕ꯭ꯔꯥ ꯍꯥꯏꯕꯅꯦ
ꯍꯪꯒꯥꯝ ꯑꯀꯪꯕ ꯆꯥꯏꯌꯦ ꯈꯪꯕ꯭ꯔꯣ ꯍꯪꯒꯥꯝ ꯑꯀꯪꯍꯟꯕꯗꯣ
ꯍꯣꯏ ꯍꯣꯏ ꯈꯪꯉꯦ ꯌꯥꯝ ꯍꯥꯎꯕꯅꯤꯅꯦ
ꯍꯥꯎ ꯇꯦꯗ ꯆꯥꯃꯟꯕꯒꯤꯔ ꯈꯪꯗꯦ
ꯑ ꯍ ꯍ ꯍ
ꯅꯣꯡ ꯐꯥꯗꯣꯛ ꯆꯥꯔꯗꯤ ꯍꯥꯎꯔꯝꯒꯗꯧꯕ ꯅꯨꯡꯇꯤ ꯃꯔꯥꯛ ꯃꯔꯥꯛ ꯄꯨꯡ ꯆꯥꯕꯅꯤꯅ ꯍꯥꯎꯇꯦꯕ
ꯏ ꯆꯨꯞꯄꯅꯦꯀꯣ ꯍꯒꯥꯥꯡ ꯑꯀꯝꯕ ꯆꯥꯕꯗꯣ
ꯎ
ꯌꯥꯎꯅ ꯆꯒꯅꯣ ꯍꯪꯒꯥꯝ ꯑꯀꯪꯕꯗꯤꯀꯣ
ꯍꯥꯎ
ꯑꯂꯨ ꯈꯠ ꯈꯔ ꯍꯥꯞꯔꯒ
ꯑ ꯃꯍꯤ ꯊꯣꯡꯅ ꯑꯗꯨꯝ ꯀꯥꯕꯗꯣ ꯌꯥꯝꯅ ꯍꯥꯎꯋꯦ ꯑꯗꯨꯒ ꯑ ꯀꯩꯅꯣ ꯎꯝ ꯉꯥ ꯍꯥꯞꯔꯒꯁꯨ ꯌꯥꯝꯅ ꯍꯥꯎꯕꯅꯦ ꯑꯩꯈꯣꯏꯅ ꯐꯪꯗꯕ ꯍꯪꯒꯥꯝ ꯑꯀꯥꯡꯕꯁꯦ ꯁꯦꯝꯕ ꯍꯩꯗꯞ ꯕꯅꯤꯅ ꯆꯥꯕ ꯐꯪꯗ꯭ꯔꯦ ꯑꯩꯈꯣꯏꯗꯤ
ꯎꯝ
ꯍꯝ ꯍꯝ ꯍꯪꯒꯥꯥꯝ ꯀꯩꯅꯣ ꯇꯧꯕꯅ ꯍꯧꯖꯤꯛ ꯍꯧꯒꯠꯄꯁꯤꯡꯗꯨꯅ ꯑꯃꯨꯛꯀ ꯆꯥꯔꯦ ꯑꯀꯥꯡꯕꯗꯤ ꯆꯥꯕ ꯐꯪꯗ꯭ꯔꯦ
ꯎꯝ
ꯅꯣꯏ ꯀꯥꯏꯗ ꯂꯩꯒꯦ ꯇꯝꯄꯥꯛꯗꯔꯥ ꯆꯤꯡꯗꯔꯥ
ꯆꯤꯡꯅ ꯂꯩꯌꯦ
ꯆꯤꯡꯗ
ꯑ ꯆꯤꯡꯗ
ꯎꯝ ꯆꯤꯡꯗ ꯂꯩꯕꯒꯤꯅꯦ ꯅꯣꯡ
ꯎꯝ ꯆꯤꯡꯤꯡꯗꯦ ꯂꯌꯕ ꯅꯅꯍꯧꯆꯨ ꯑꯦ
ꯎꯝ ꯑꯩꯅ ꯈꯟꯕꯗꯤ ꯅꯍ ꯇꯝꯄꯥꯛꯇ ꯂꯩꯔꯝꯒꯅꯤ ꯍꯥꯏꯔꯤꯕꯅꯤꯅꯦ ꯍꯨꯝ ꯍꯨꯝ ꯍꯨꯝ
ꯍꯨꯝ ꯍꯨꯝ ꯍꯨꯝ
ꯀꯣꯏꯔꯛꯇ꯭ꯔꯕꯣ ꯇꯝꯄꯥꯛꯇ
ꯑꯥꯎ ꯂꯥꯛꯇ꯭ꯔꯦ ꯅꯣꯡꯃ ꯂꯀꯦ
ꯍꯣꯏ ꯂꯥꯛꯑꯣ ꯂꯥꯛꯑꯣ ꯀꯣꯏꯔꯛꯑꯣ ꯇꯝꯄꯥꯛꯇꯁꯨ ꯃꯔꯛ ꯃꯔꯛꯇ ꯆꯤꯡꯗ ꯈꯛ ꯇ ꯂꯩꯕꯁꯨ ꯌꯥꯝꯅ ꯅꯨꯡꯉꯥꯏꯇꯕꯅꯤꯗ
ꯎꯝ ꯑꯗꯨꯅꯦ
ꯀꯅꯥ ꯀꯅꯥ ꯏꯃꯨꯡꯗꯗꯤ ꯀꯅꯥ ꯀꯅꯥ ꯂꯩꯕ ꯍꯧꯖꯤꯛꯇꯤ
ꯈꯣꯏ ꯃꯤ ꯈꯣꯏ ꯃꯤ ꯏꯃꯨꯡ ꯁꯨꯅ ꯂꯩꯔꯤꯗ
ꯑꫭ
ꯑꯦ ꯃꯌꯥꯝ
ꯑꯣ ꯃꯃꯥ ꯕꯕꯥ ꯈꯣꯏꯗ ꯑꯗꯨꯝ ꯂꯩꯌꯦꯀꯣ
ꯍꯣꯏ ꯂꯩꯌꯦ
ꯐꯩꯏ ꯐꯩ
ꯍꯧꯖꯤꯛꯇ ꯅꯦꯋꯥꯛ ꯈꯔ ꯐꯔꯦ ꯍꯦ
ꯑꯣ ꯐꯒꯅꯤꯗ ꯑꯗꯨꯝ ꯀꯨꯏꯅ ꯋꯥꯔꯤ ꯁꯥꯔꯒ ꯑꯗꯨꯝ ꯐꯥꯔꯛꯀꯅꯤꯗ